ꯇꯥꯔꯕꯣ
ꯇꯥꯔꯦ ꯅꯪ ꯅꯝꯕꯔꯁꯦ ꯆꯤꯝ ꯇꯥꯔꯦ ꯅꯪ ꯅꯝꯕꯔꯁꯦ ꯆꯤꯟꯐꯥ ꯄꯨꯕꯅꯦ
ꯎꯝ
ꯃꯤ ꯃꯦꯗꯥꯝꯗ ꯑꯃꯨꯛ ꯐꯣꯟ ꯇꯧꯔ ꯂꯥꯛꯑꯣ ꯀꯩꯅꯣ ꯇꯧꯔꯣꯅꯦ ꯃꯦꯝ ꯑꯩ ꯄꯦꯔꯠ ꯇꯧꯋꯦ ꯌꯥꯝ ꯀꯅꯣ ꯇꯧꯔꯦ ꯅꯨꯡꯉꯥꯏꯇ꯭ꯔꯦꯅ ꯍꯥꯏꯗꯣꯛꯈ꯭ꯔꯕꯅꯦ ꯃꯥ ꯁꯦꯃꯤꯅꯥꯔꯒꯤꯗꯣ ꯁꯦꯝꯝꯇꯣꯛꯄ ꯂꯣꯏꯔꯦ ꯂꯧꯔꯨ ꯂꯥꯛꯑꯣ ꯇꯧꯔꯛꯑꯦ
ꯁꯤ ꯁ꯭ꯋꯥꯢ ꯇꯦ ꯂꯣꯏꯗꯣꯏꯔꯕ ꯈꯪꯗꯦꯕ ꯁꯤꯒꯤ ꯀꯩꯅꯣꯁꯤꯁꯨ ꯐꯣꯔꯠ ꯑ ꯐꯤꯐꯇꯤꯟ ꯊꯣꯛꯄꯗꯣ ꯊꯥ꯭ꯔꯇꯤꯟ ꯌꯧꯔꯛꯑꯦ ꯍꯥꯏ ꯌꯧꯗꯧꯔꯦꯕ
ꯐꯤꯐꯇꯤꯟ ꯊꯣꯛꯕꯗ ꯊꯥ꯭ꯔꯇꯤꯟ ꯅꯪꯗꯣꯏꯔꯦꯗꯤ
ꯁꯤ ꯀꯦꯅꯣꯗ ꯊꯣꯛꯄꯗꯣ
ꯄꯔꯦ
ꯁꯤ ꯃꯈꯥꯒꯤꯁꯦ ꯑꯩ ꯂꯣꯏꯗꯧ ꯂꯣꯏꯗꯣꯔꯕ ꯈꯪꯗꯦ ꯃꯥꯒꯤ ꯕ꯭ꯂꯨ ꯂꯥꯏꯟ ꯑꯃ ꯆꯤꯡꯕꯗꯨ ꯌꯧꯗꯣꯔꯝ
ꯎꯝ ꯃꯥ ꯑꯞꯗꯦꯠ ꯑꯗꯨꯝ ꯇꯧꯕꯅꯦꯍꯦ ꯑꯞꯗꯦꯠ ꯇꯧꯕꯅꯦꯗꯤ ꯃꯉꯥ ꯃꯉꯥ ꯑꯞꯗꯦꯠ ꯇꯧꯕꯅꯦꯕ
ꯑꯗꯨ ꯁꯤꯒꯤ ꯃꯇꯨꯡꯗꯗꯤ ꯑꯗꯨ ꯌꯥꯎꯕ꯭ꯔꯥ ꯑꯗꯨ ꯇꯧꯕ꯭ꯔꯥ ꯃꯦꯟꯕꯗꯣ ꯃꯦꯟꯗ꯭ꯔꯦ
ꯃꯦꯟꯗ꯭ꯔꯕꯅꯦ ꯑꯝꯇ ꯑꯗꯨꯅꯤ ꯏꯃꯥꯗ ꯇꯧꯍꯟꯅꯤꯡꯉꯤꯕ ꯑꯩꯅ
ꯑꯥꯎ
ꯎꯝ ꯗꯣꯟ ꯗꯣꯟꯗꯨꯗ ꯆꯠꯂꯣ ꯑꯩꯁꯨ ꯇꯧꯔꯝꯗ꯭ꯔꯦꯅꯦ
ꯑꯩꯈꯣꯏꯕꯅꯤ ꯆꯠꯄꯗꯤ ꯄꯨꯔꯥ ꯀꯩꯅꯣꯝ ꯇꯧꯔꯒꯅꯦ ꯆꯠꯇꯣꯢꯅꯦꯕ
ꯗꯣꯛꯇꯔꯗ ꯑꯣꯏꯟ ꯆꯠꯂꯒ ꯋꯥꯈꯜꯁꯦ ꯀꯥꯎꯔꯦ ꯑꯩꯁꯨ ꯑꯗꯨ ꯗꯣꯟꯗꯣꯟ ꯗꯣ ꯉꯍꯥꯛ ꯆꯪꯍꯜꯂꯁꯨ ꯌꯥꯏꯗ
ꯌꯥꯕꯗꯣ ꯁꯤ ꯍꯩꯔꯔꯣꯏ ꯑꯈꯣꯏ ꯃꯥꯅꯥ
ꯕꯦꯝꯃ ꯗꯗꯨꯝ ꯍꯩꯅꯤꯗꯅ ꯑꯩꯈꯣꯏ ꯕꯦꯝꯃꯗꯤ ꯇꯥꯛꯄꯤꯔꯝꯗꯦ ꯍ ꯎꯝ ꯑꯩꯈꯣꯏ ꯗꯥ ꯍꯣꯏꯗ ꯍꯥꯏꯒꯗꯕꯁꯨ ꯑꯩꯈꯣꯏ ꯀꯩꯅꯣꯝ ꯇꯧꯔꯒ ꯉꯥꯡꯕꯅꯤꯅ ꯇꯜꯂꯦꯕ ꯑꯩ ꯑꯗꯨ ꯗꯨ ꯀꯥꯟꯅꯗꯕꯗ ꯗꯨ ꯇꯧꯕ ꯑꯗꯥ ꯇꯧꯕꯅꯥ ꯅꯣꯏꯁꯨ ꯃꯤ ꯑꯦ ꯌꯥꯏꯒꯤ ꯐꯖꯥꯅ ꯂꯩꯔꯦꯕꯨ ꯑꯝ ꯇꯧꯔꯣꯏꯕ ꯁꯤꯗꯤ ꯑꯩ ꯆꯥꯛ ꯀꯩꯅꯣ ꯇꯧꯋꯦ ꯆꯥꯛ ꯊꯣꯡ-ꯆꯥꯛ ꯊꯣꯡꯗꯦ ꯉꯔꯥꯡ ꯆꯖꯤꯛ ꯂꯩ ꯃꯦ
ꯗꯨꯒꯩ ꯆꯥꯔ ꯆꯥꯛ ꯆꯥ ꯊꯣꯡ ꯌꯥꯗ
ꯅꯪꯁꯨ ꯌꯥꯝ ꯃꯣꯠꯂꯤꯅꯦ ꯎꯝ ꯑꯩꯈꯣꯏ ꯗꯣꯝꯗꯣꯟꯕꯤ ꯑꯛꯖꯥꯝ ꯂꯥꯛꯀꯅꯤ ꯍꯥꯏꯕꯅꯤ ꯗꯦꯠ ꯇ꯭ꯋꯦꯟꯇꯤ ꯅꯥꯏꯟꯗ ꯍꯤꯗꯥꯛ
ꯑꯩꯁꯨ ꯍꯌꯦꯡ ꯄ꯭ꯔꯦꯛꯇꯤꯀꯦꯜ ꯆꯠꯂꯨꯗꯨꯏꯅꯤ
ꯎꯝ ꯑꯩꯅ ꯔꯥꯁꯁꯨ ꯀꯩꯁꯨ ꯑꯝꯇ ꯄꯨꯕꯤꯒꯣꯅ ꯍꯥꯏꯕꯅꯦ ꯑ ꯄꯨꯕꯤꯒꯣ ꯅꯠꯇꯦ ꯍ ꯂꯧ ꯍꯨꯟꯕꯗꯩ ꯂꯧꯒꯗꯕ ꯐꯧ ꯍꯤꯡꯕꯖꯂꯛꯑꯦ ꯑꯃꯇ ꯄꯤꯊꯣꯛꯈꯤꯇꯥꯔꯦ
ꯀꯩ ꯏꯖꯥꯡꯅꯣ
ꯃꯣꯛ ꯃꯦꯠꯄ ꯕꯨꯖꯤꯌꯥꯒ ꯃꯣꯛ ꯃꯦꯠ ꯆꯥꯎ ꯌꯥꯝ ꯄꯦꯇ꯭ꯔꯣꯟ ꯄꯣꯈꯥꯢꯒꯩ ꯕꯦꯝꯃ
ꯄꯥꯗꯨꯗꯤ ꯐꯣꯟ ꯇꯧꯔꯛꯇ꯭ꯔꯣ ꯄꯥꯔꯤꯗꯤ ꯐꯣꯟ ꯇꯧꯔꯛꯇ꯭ꯔꯕꯣ
ꯇꯧꯔꯛꯇꯦ ꯇꯧꯔꯛꯑꯣꯏ ꯑꯩꯅ ꯑꯗꯥꯝ ꯊꯤꯅ ꯊꯤꯅ ꯉꯥꯡꯉꯖꯨ
ꯆꯦꯡ ꯂꯥꯏ ꯍꯔꯥꯎꯕ ꯑꯩꯈꯣꯏꯒꯤ ꯁꯒꯣꯜ ꯍꯥꯏꯕ꯭꯭ꯔꯥ ꯀꯩꯅꯣ ꯑꯗꯨꯒꯤ ꯃꯆꯥꯗꯣ
ꯍꯨꯝ
ꯀꯨꯛꯇꯤ ꯌꯥꯝ ꯂꯥꯎꯋꯦ ꯇꯦ ꯇꯈꯦꯜꯗ ꯂꯩꯔꯕ ꯈꯪꯗꯦꯕ ꯁꯒꯣꯜ ꯍꯥꯏꯕꯒꯤ ꯃꯆꯥꯗꯧ ꯑꯗꯨ
ꯑꯩ ꯃꯗꯨ ꯈꯪꯗꯦ
ꯂꯥꯛꯄꯅꯦ ꯑꯗꯨ ꯄꯤꯇꯥ ꯃꯥꯜꯂꯦ
ꯀꯩꯕ
ꯑꯗꯨꯛ ꯇꯥ ꯃꯥꯜꯂꯦ ꯍꯥꯏꯕ ꯃꯤꯁꯛꯇꯣ
ꯍꯨꯝ ꯅꯪꯅꯦ ꯑꯩꯅ ꯇꯨꯀꯠ-ꯇꯨꯀꯠꯆꯩ
ꯏꯕꯨ ꯏꯀꯥꯏꯗꯦ ꯑꯉꯥꯎꯕ ꯃꯤꯗꯨꯒ ꯂꯣꯏꯅꯕꯗꯤ
ꯃꯥꯅ ꯍꯟꯃꯥꯜꯂꯤ
ꯍꯨꯝ
ꯃꯥꯅ ꯍꯟ ꯃꯥꯜꯂꯦꯕ ꯃꯥꯟꯕꯕꯨꯗꯤ
ꯍꯨꯝ
ꯅꯪꯅ ꯋꯥꯖꯕꯅꯦ ꯑꯗꯣ ꯃꯥꯥꯅ ꯐꯠ ꯐꯠ ꯇꯠꯆꯔ
ꯈꯪꯗꯤꯌꯦ
ꯅꯪꯅ ꯍꯟꯕ꯭ꯔꯗꯤ ꯁꯡꯒꯣꯟ ꯃꯆꯥꯅ ꯍꯥꯥ
ꯍꯣꯏ
ꯎꯝ
ꯃꯥꯅ ꯃꯣꯏ ꯃꯌꯥꯝ ꯃꯥꯅ ꯃꯣꯏ ꯃꯌꯥꯝꯕꯒꯤ ꯃꯤꯁꯂ ꯈꯪꯗꯦ ꯀꯩꯁꯨꯝꯕꯨꯗꯤ ꯍꯥꯏꯗꯣ ꯀꯥꯎꯔꯦꯗ ꯑꯩꯁꯨ ꯀꯨꯏꯔꯕꯅꯤꯅ
ꯍꯤꯡꯖꯥꯡꯅꯤꯉꯥꯢ ꯑꯝꯇ ꯎꯁꯤꯠꯇꯕ ꯃꯥꯜꯂꯤꯗ ꯑꯝꯇ ꯃꯒꯤ ꯀꯩꯅꯣꯗꯣ ꯅꯪ ꯏꯔꯣ ꯈꯪꯉꯥꯕ ꯌꯨ ꯇꯛꯑ ꯑꯗꯨꯝ ꯂꯩꯕꯅꯤꯗ ꯃꯀꯣꯛꯇꯣ ꯑꯣꯢꯅ ꯆꯥꯎꯃꯟꯗꯅ ꯃꯀꯣꯛ ꯆꯥꯛꯄꯗꯣ ꯈꯪꯕ ꯑꯗꯨꯅꯦꯕ ꯃꯥ ꯆꯥꯛꯢꯗꯣ ꯑꯥꯎ ꯈꯨꯟꯂꯛ ꯑꯐꯕ ꯑꯝꯇ ꯈꯟꯕ ꯉꯝꯗꯦ ꯈꯪꯕ꯭ꯔꯥ ꯑꯝ ꯈꯪꯗ꯭ꯔꯦ ꯑꯩꯗꯤ ꯑꯗꯨꯗ ꯑꯣꯖꯥ ꯑꯣꯢꯕꯖꯦ ꯁꯤꯖꯦ ꯃꯤ ꯑꯃꯅ ꯎꯝ ꯀꯩ ꯀꯥꯟꯅꯕꯅꯣꯍꯦ ꯄꯩꯁꯥ ꯁꯤꯡꯅꯕꯅꯤ ꯏꯗꯤꯠ ꯇꯧꯕꯅꯅꯤ ꯀꯥꯢ ꯍꯥꯏꯔꯛꯄꯁꯦ ꯍꯜꯂꯛꯑꯒ ꯃꯨ ꯀꯣꯢꯁꯟ ꯍꯪꯗꯣꯢꯅꯦꯕ ꯈꯪꯉꯕ ꯍꯣꯢ ꯌꯥꯗꯦ ꯍꯥꯢꯔꯒ ꯑꯥ ꯑꯗꯨꯗ ꯄꯨꯁꯜꯂꯁꯨ ꯌꯥꯝ ꯐꯩꯅ ꯃꯥꯢ ꯃꯐꯝ ꯑꯃ ꯀꯜꯂꯤꯅꯤꯅꯦ ꯈꯣꯠꯂꯤꯅꯤꯅꯦ ꯅꯣꯏ ꯆꯪꯅꯒꯦ ꯐꯪꯗ꯭ꯔꯤꯅꯦꯒ ꯍꯥꯢꯕꯁꯦ ꯍꯥꯔꯥꯎꯗꯣꯢꯅꯦꯕ ꯈꯪꯉꯕ ꯑꯥꯑꯥ ꯃꯁꯥꯒꯤ ꯁꯤ ꯑꯃ ꯂꯦꯞꯄ ꯍꯥꯢꯗꯣ ꯉꯝꯗꯦꯕ ꯐꯔꯤꯒꯩ ꯍꯔꯥꯎꯕ ꯈꯪꯉꯕ ꯐꯠꯇ꯭ꯔꯥꯒ ꯀꯩꯅꯣ ꯇꯧꯕꯤꯗꯣ ꯑꯗꯨ ꯇꯧꯋꯦꯕ ꯃꯤ ꯇꯥꯢꯞ ꯑꯃꯅꯦꯕ ꯎꯝ ꯏꯖꯠ ꯌꯥꯎꯗꯕ ꯍꯥꯢꯇꯔꯦꯅꯦ ꯃꯁꯥꯗ ꯃꯤꯅ ꯁꯨꯝꯃꯥꯢꯅ ꯍꯥꯏꯌꯦ ꯈꯣꯠꯂꯦ ꯍꯥꯏꯕꯁꯦ ꯎꯝ ꯑꯗꯨ ꯈꯛꯇ ꯍꯥꯏꯔꯛꯄ꯭ꯔꯣ ꯀꯥꯏ ꯎꯁꯤꯠꯇꯕꯒꯨꯝꯕ
ꯑꯛ ꯒ꯭ꯌꯥꯟ ꯇꯥꯗꯦ
ꯌꯦꯡꯉꯨꯅꯦ ꯑꯃꯇ ꯁꯨꯝ ꯇꯣꯞꯄꯤꯔꯦꯅ ꯑꯃꯇꯥ ꯌꯦꯡꯉꯨ ꯅꯪꯁꯨ ꯆꯥꯛꯄꯁꯨꯝ ꯍꯦꯟꯖꯜꯂꯛꯄ ꯍꯩꯅꯗꯕ ꯇꯨꯀꯠꯆꯔꯛꯄ ꯍꯝ ꯍꯌꯦꯡ ꯀꯩꯒꯨꯝꯕ ꯑꯩꯈꯣꯏꯗꯒꯥ ꯂꯥꯛꯑꯦ ꯈꯜꯂꯣ ꯑꯈꯣꯢ ꯌꯨꯝꯅꯒ ꯈꯠꯇꯥ ꯅꯨꯡꯉꯥꯏꯇꯕ ꯑꯃ ꯊꯣꯛꯑꯗꯤ ꯑꯩꯒ ꯍꯨꯟꯇꯣꯛ ꯑꯃꯃꯥ ꯆꯠꯈꯤꯗꯧꯕ ꯃꯤꯅꯦꯃꯤ ꯆꯪꯉꯛꯄ ꯌꯥꯔꯣꯏ ꯀꯥꯏꯅ ꯕꯣꯇꯥꯛꯄꯝ ꯀꯩꯗꯧꯅꯤ ꯁꯤꯇꯧꯅꯤ ꯈꯪꯗꯕ ꯃꯤꯅꯦꯕ ꯑꯈꯣꯏ ꯃꯦꯗꯥꯝꯖꯦ ꯈꯪꯉꯕ ꯂꯣꯏꯅꯕ ꯍꯥꯔꯣꯢꯌꯦ ꯑꯩꯅ ꯀꯩꯒꯤꯅꯣ ꯍꯪꯕ ꯑꯝꯖꯥ
ꯍꯣꯏ ꯇꯥꯏꯌꯦ
ꯑꯗꯨꯒ ꯃꯆꯥ ꯄꯣꯛꯇꯦꯌꯦ ꯑꯃ ꯑꯗꯨꯒꯤ ꯇꯨꯝ ꯍꯧꯒꯠꯂ ꯃꯤꯁꯜ ꯍꯣꯢꯒꯨꯝꯕ ꯁꯤꯇꯤꯖꯦ ꯆꯥ ꯃꯨꯛ ꯍꯟꯗꯣꯛꯄ ꯑꯗꯨꯢ ꯀꯣꯛꯇꯨꯅꯕꯨ ꯍꯌꯦꯡ ꯀꯩ ꯑꯐꯕ ꯈꯟꯗꯧꯔꯤꯒꯦ ꯍꯣꯏ ꯅꯤ ꯍꯥꯢꯕ ꯊꯤꯟꯅ ꯌꯥꯎꯗ꯭꯭ꯔꯦ ꯍꯣꯢꯔꯣꯡ ꯊꯧꯔꯝ ꯇꯧꯗꯣꯔꯤꯕ ꯃꯥ ꯁꯤꯖ ꯅꯣꯏꯅꯦ ꯐꯔꯤꯒꯩ ꯃꯇꯨꯅꯦꯕ
ꯅꯪ ꯃꯗꯥꯝꯁꯤꯁꯨ ꯑꯃ ꯕ ꯀꯩꯅꯣ ꯈꯡꯗꯦ ꯑꯣꯢꯕ ꯌꯥꯢ
ꯎꯝ
ꯀꯨꯋꯔꯣ
ꯎꯝ
ꯅꯨꯡꯉꯥꯢꯔꯝꯃꯣꯢ ꯍꯥꯢꯕ
ꯎꯝ
ꯃꯣꯏ ꯃꯦꯗꯥꯝꯗꯨꯒꯤ ꯊꯕꯛ ꯇꯧꯔ ꯅꯨ ꯄꯥꯗꯨꯅ ꯇꯧꯗꯕ꯭ꯔꯣ
ꯇꯧꯗꯦ
ꯃꯣꯏ ꯃꯤꯂꯤꯅꯦꯌ꯭ꯔ ꯁꯤꯡꯖꯦ
ꯄꯨꯡ ꯀꯣꯂꯦ ꯑꯃꯁꯦ ꯃꯄꯥ ꯊꯕꯛ ꯇꯧꯕꯅꯤꯅ ꯂꯣꯛ ꯈꯨ ꯌꯥꯗꯦ ꯊꯅꯦꯕꯝ ꯗꯅꯦꯕ ꯑꯁꯪꯕꯗꯤ ꯍꯣꯢ ꯂꯝꯗ ꯂꯥ ꯈꯨꯠꯂꯥꯏ ꯒꯨꯝꯕꯄꯗꯣ ꯅꯣꯕ ꯇꯩꯔꯦꯕ ꯃꯄꯥꯗꯣ ꯄ꯭ꯔꯥꯝꯃꯔꯤ ꯑꯣꯥꯖꯥꯅꯦꯕ
ꯑ
ꯈꯣꯡꯕꯥꯏ ꯃꯥꯅ ꯂꯩꯕꯥꯎ ꯄꯤꯕꯗ ꯃꯥꯒꯤ ꯑꯃ
ꯑ
ꯊꯧꯔꯣꯝ ꯇꯧꯕꯗ ꯆꯣꯀꯤ ꯃꯊꯛꯇ ꯐꯝꯃꯤꯗꯅ
ꯑ
ꯍꯩ ꯋꯥ
ꯍꯣꯏ
ꯑꯗꯣ ꯑꯣꯢꯗꯣꯢꯔ ꯃꯥꯅ ꯍꯖꯤꯛ ꯆꯧꯀꯤ ꯃꯊꯛꯇ ꯐꯝꯃ ꯂꯩꯕꯥꯎ ꯄꯤꯕꯤ ꯌꯥꯕ꯭ꯔꯥ ꯃ ꯍꯖꯤꯛ ꯆꯥꯕ ꯌꯥꯕ꯭ꯔꯒ ꯃꯒꯣꯛ ꯆꯥꯛꯏꯕ ꯑꯃꯗꯣ ꯑꯩꯅ ꯕꯤꯗꯤꯑꯣ ꯊꯒꯤꯕ ꯑꯗꯨꯗꯣ ꯁꯤꯗꯒꯤ ꯅꯪ ꯃꯁꯤꯒ ꯍꯥꯏꯔꯨꯗꯤ ꯅꯦ ꯑꯩ ꯁꯤ ꯃꯐꯝꯁꯦ ꯆꯠꯄ ꯌꯥꯔꯣꯏꯀ ꯑꯗ ꯃꯤ ꯑꯉꯥꯎꯕ ꯅꯪꯁꯨ ꯀꯥꯏꯅ ꯉꯝꯅꯤ ꯅꯨꯄꯥ ꯃꯗꯤ ꯀꯥꯏꯅ ꯉꯝꯃꯣꯢ ꯍꯥꯢꯕ ꯑꯩꯅ
ꯑꯗꯨꯅ ꯐꯩ
ꯅꯪꯒꯨꯝꯕ ꯃꯤꯗꯤꯅꯦ ꯑꯩꯅ ꯃꯤ ꯑꯣꯢ ꯈꯟꯗꯦ ꯍ ꯊꯝꯃꯦ ꯐꯣꯟ ꯐꯩꯌꯦ ꯑꯦ ꯃꯥ ꯁꯃꯥꯢ ꯐꯝꯃꯤꯖꯦ ꯀꯩꯒꯤꯅꯣ ꯈꯣꯠꯀꯅꯣ ꯀ ꯍꯪꯗꯕ ꯎꯝ ꯄꯤꯛꯇꯨ꯭ꯔꯛ ꯄꯤꯛꯈꯩ ꯃꯤ ꯌꯥꯝ ꯎꯁꯤꯠꯇꯕ ꯑꯃꯒ ꯉꯝꯃꯤ ꯀꯥꯎꯕ ꯂꯩꯕ ꯌꯥꯔꯣꯏ ꯍꯥꯏꯕꯁ꯭ꯇꯥꯏꯟ
ꯀꯩꯅꯣꯝ ꯇꯧꯏꯗ ꯈꯪꯗꯦꯗ ꯃꯤꯅ ꯐꯨꯨꯔꯗꯤ ꯌꯥꯝ ꯊꯤ ꯐꯨꯕꯤꯔꯛꯅꯤ ꯋꯥꯉꯥꯡ ꯁꯉꯥꯡꯒꯁꯦ ꯒꯥꯔꯤ ꯊꯕꯒ ꯌꯥꯢ ꯑ ꯁꯥꯇꯨ ꯂꯥꯛꯂꯦ ꯃꯦꯗꯥꯝ ꯐꯖ ꯍꯥꯏꯗꯨꯗꯤ ꯄꯤꯛꯇꯨ ꯄꯤꯛꯈꯩ ꯃꯥꯅ ꯍꯥꯅ
ꯁꯛꯇꯨꯒ
ꯎꯝ ꯆꯨꯝꯃꯕꯥ